ꯑꯣ
ꯑꯥꯎ
ꯇꯥꯔꯔꯕꯣ
ꯇꯥꯔꯦ ꯇꯥꯔꯦ
ꯀꯩꯗꯧꯔꯝꯃꯤꯅꯣ
ꯍꯤꯝꯄꯝꯕꯅꯤꯗ
ꯀꯩꯗꯧꯔꯝꯃꯤꯅꯣ
ꯍꯤꯝꯄꯝꯕꯅꯦ
ꯑꯣ ꯑꯩ ꯇꯥꯕꯣꯏꯅ ꯈꯜꯂꯨ
ꯅꯣꯏ ꯁꯥꯥꯏꯒꯤ ꯃꯤꯡ ꯆꯟꯕꯩꯗꯣ ꯕꯦꯠꯀꯤꯗꯣ ꯂꯤꯁꯤꯡ ꯂꯤꯁꯤꯡ ꯀꯨꯟ ꯍꯥꯏꯕ ꯅꯠꯇ꯭ꯔꯣ ꯃꯣꯏꯗꯣ ꯀꯩꯅꯣ ꯌꯥꯝ ꯆꯥꯎꯋꯤꯗ
ꯆꯥꯎꯗꯦꯍꯦ ꯆꯥꯎꯗꯦ ꯍꯥꯏꯗꯤ ꯑꯍꯥꯟꯕ ꯑꯦꯗꯃꯤꯁꯟ ꯇꯧꯕꯒꯤ ꯀꯩꯅꯣꯒꯤ ꯆꯍꯤ ꯑꯃꯒꯤꯅꯦꯕ ꯑꯗꯨꯗꯨꯅ ꯑꯗꯨꯒ ꯃꯊꯪ ꯃꯊꯪꯒꯤ ꯆꯍꯤꯗꯅ ꯑꯃꯨꯛ ꯂꯨꯄꯥ ꯂꯤꯁꯤꯡ ꯇꯔꯥꯒ ꯃꯉꯥ ꯁ ꯇꯔꯥꯃꯉꯥ ꯌꯧꯔꯛꯇꯕ ꯌꯥꯏ ꯑꯗꯨꯃꯥꯏꯅ ꯍꯥꯏꯍꯧꯕꯅꯦ ꯃꯣꯏꯁꯨ
ꯎꯝ ꯑꯗꯣ ꯑꯦꯝꯨ ꯑꯦꯝꯌꯨꯒꯤꯅꯗꯤ ꯑꯦꯝꯌꯨꯒꯤꯅꯗꯤ ꯐꯩꯗ ꯄꯩꯁꯥ
ꯐꯠꯇꯦ ꯀꯩꯅꯣꯅ ꯐꯩꯅꯤ ꯑ ꯅꯝꯕꯣꯜꯒꯤꯗꯨꯅ ꯐꯩꯅꯦ ꯍꯥꯏꯗꯤ ꯆꯍꯤ ꯑꯅꯤꯗꯨꯗ ꯄꯨꯂꯞꯅ ꯊꯥꯔꯇꯤ ꯐꯥꯏꯚ ꯌꯧꯔꯛꯄ ꯌꯥꯏ ꯌꯧꯔꯛꯇꯕ ꯌꯥꯏ ꯍꯥꯏꯔꯧꯕꯅꯦꯕꯀꯣ ꯑꯗꯣ ꯍꯦꯟꯗꯤ ꯍꯦꯜꯂꯛꯑꯔꯣꯏꯕ ꯊꯥꯔꯇꯤ ꯑꯩꯅ ꯈꯟꯕꯗ ꯊꯥꯔꯇꯤ ꯐꯥꯏꯚ ꯌꯥꯝꯃꯕꯗ ꯊꯥꯔꯇꯤ ꯐꯥꯏꯚ ꯑꯗꯨꯃꯥꯏꯅ ꯌꯧꯔꯛꯀꯗ꯭ꯔꯥ ꯑꯗꯨꯗꯨꯒ ꯃꯣꯏ ꯍꯌꯦꯡ ꯐꯣꯔꯝ ꯐꯤꯜ ꯎꯞ ꯇꯧꯕ ꯈꯣꯠꯄ ꯇꯧꯔꯀꯥꯟꯗ ꯈꯔ ꯆꯪꯒꯅꯤ ꯑꯗꯨ ꯅꯠꯇꯅ ꯁꯍꯔ ꯑꯣꯏꯕ ꯄꯨꯂꯞꯅ ꯐꯣꯔꯇꯤ ꯁꯨꯃꯥꯏꯅ ꯍꯥꯏꯗꯤ ꯐꯣꯔꯇꯤ ꯍꯦꯜꯂꯛꯄ ꯌꯥꯏ ꯍꯦꯜꯂꯛꯇꯕ ꯌꯥꯏ ꯍꯦꯜꯂꯛ ꯇꯥꯔꯒꯁꯨ ꯑꯩꯈꯣꯏꯒꯤ ꯐꯣꯔꯇꯤ ꯐꯥꯏꯚ ꯐꯥꯎꯒꯤ ꯃꯅꯨꯡꯗ ꯗꯨꯗꯤ ꯂꯥꯛꯑꯅꯦꯕ ꯑꯗꯨꯒ ꯑꯦꯝ ꯌꯨꯒꯤꯗꯅ ꯑꯦꯝ ꯌꯨꯒꯤꯅ ꯐꯣꯔꯇꯤ ꯅꯥꯏꯟ ꯐꯤꯐꯇꯤ ꯁꯨꯃꯥꯏꯅ ꯆꯪꯉꯦ ꯍꯥꯏꯕꯅꯦꯕ
ꯁꯦꯁꯟꯗꯤ ꯀꯝꯀꯥꯟꯗ ꯍꯧꯅꯤ ꯍꯥꯏꯕ
ꯑꯗꯨꯗꯤ ꯆꯞ ꯆꯥꯕꯤ ꯍꯥꯏꯔꯛꯇꯦꯗ ꯃꯣꯏ ꯀꯩꯅꯣꯗꯨꯗ ꯗꯦꯠ ꯊ꯭ꯔꯤ ꯐꯥꯎ ꯑꯦꯗꯃꯤꯁꯟ ꯇꯧꯕ ꯌꯥꯅꯤꯅ ꯇꯧꯁꯜꯂꯝꯃꯦ ꯑꯗꯣ ꯍꯧꯖꯤꯛ ꯂꯣꯏꯔꯕꯅꯤꯅ ꯃꯣꯏ ꯅꯣꯇꯤꯁ ꯊꯣꯛꯇꯤ ꯊꯣꯛꯂꯛꯑꯅꯤ ꯑꯊꯨꯕꯤꯗ ꯍꯧꯗꯤ ꯍꯧꯔꯛꯇꯧ ꯃꯥꯜꯂꯦ ꯇꯧꯗꯤ ꯇꯧꯔꯛꯑꯅꯤ
ꯑꯩꯈꯣꯏ ꯗꯤꯄꯥ꯭ꯔꯠꯃꯦꯟꯒꯤꯁꯨ ꯃꯣꯏ ꯀꯌꯥꯅꯣ ꯋꯥꯡꯖꯤꯡꯗꯩ ꯏꯃꯥꯟꯅꯕꯤ ꯑꯃꯅꯦ ꯁꯤ ꯅ ꯑꯣ ꯋꯥꯡꯖꯤꯡꯗꯩ ꯏꯃꯥꯟꯅꯕꯤꯁꯤꯗꯤ ꯃꯥ ꯈꯟꯗꯤ ꯈꯟꯕꯅꯦ ꯈꯪꯗꯦ ꯇꯧꯗꯣꯏꯔ ꯇꯧꯔꯣꯏꯗꯣꯏꯔ ꯑꯗꯨꯒ
ꯑ ꯇꯧ
ꯅꯝꯕꯣꯜꯗꯒꯤ ꯑꯃꯁꯨ ꯈꯟꯕꯅꯦ ꯏꯃꯥꯟꯅꯕꯤ ꯁꯤꯟꯊꯥ ꯍꯥꯏꯅ ꯃꯥꯅ ꯃꯥꯗꯤ ꯋꯦꯇꯤꯡ ꯂꯤꯁꯇ ꯌꯥꯎꯋꯦꯗꯣ ꯈꯜꯂꯝꯗꯧ ꯃꯥꯟꯗꯦ ꯋꯦꯇꯤꯡ ꯂꯤꯥꯁꯇ ꯌꯥꯎꯕꯅꯦ
ꯃꯣꯏ ꯋꯦꯇꯤꯡ ꯂꯤꯁꯇ ꯌꯥꯎꯕ ꯈꯔ ꯆꯤꯡꯈꯠꯄ ꯃꯥꯜꯂꯦ ꯀꯩꯅꯣ ꯇꯧꯒꯦ ꯀꯣꯜ ꯇꯧꯅꯔꯦꯅ ꯍꯥꯏꯕꯅꯦꯕꯀꯣ ꯑꯗꯨ ꯑꯗꯨ ꯉꯔꯥꯡ ꯉꯔꯥꯡ ꯂ ꯉꯍꯟꯂ ꯀꯩꯅꯣ ꯀꯣꯜ ꯇꯧꯅꯔꯦꯅ ꯍꯥꯏꯕꯅꯤ ꯑꯗꯨꯣ ꯗꯦꯠꯀꯤ ꯀꯌꯥꯐꯧꯀꯤ ꯃꯅꯨꯡꯗꯅꯣ ꯑꯃ ꯅꯣꯏꯁꯦ ꯑꯦꯗꯃꯤꯁꯟ ꯇꯧꯔꯣ ꯈꯣꯠꯂꯧꯅ ꯍꯥꯏꯔꯛꯑꯦ ꯍꯥꯏꯕꯅꯤ ꯑꯗꯨ ꯈꯪꯗꯦ ꯑꯗꯨꯗꯤ ꯍꯥꯏꯗꯤ ꯋꯦꯇꯤꯡ ꯂꯤꯁꯇꯣ ꯀꯌꯥꯃꯨꯛ ꯆꯤꯡꯈꯠꯂꯤꯅꯣ ꯈꯣꯠꯂꯤꯅꯣ ꯍꯥꯏꯕꯗꯨꯗꯤ ꯈꯪꯗ꯭ꯔꯦ ꯃꯥꯏ ꯃꯥꯏꯒꯤ ꯀꯩꯅꯣꯗ ꯆꯤꯡꯈꯠ ꯍꯂꯄ ꯑꯣꯏꯔꯝꯒꯅꯦꯕ ꯑ ꯑꯥꯗꯒꯤ ꯏꯃꯥꯅ ꯑ ꯀꯔꯤ ꯀꯔꯤ ꯀꯔꯤ ꯅꯣꯏ ꯅꯃꯥꯟꯅꯕꯤ ꯀꯔꯝꯕꯗꯒꯤꯗꯤ ꯑꯣꯏꯗꯣꯏꯅꯣ ꯈꯪꯗꯦ ꯃꯅꯤꯄꯨꯔꯒꯤ ꯗꯤꯄꯥꯔꯠꯃꯦꯟꯗ ꯇꯝꯕꯗꯤ ꯇꯝꯕꯅꯦ ꯃꯥꯏꯗꯣ ꯃꯃꯥꯟꯅꯕꯤꯒꯤꯅꯦꯅ ꯑꯃꯗꯤ ꯂꯥꯛꯇꯤ ꯂꯥꯛꯃꯤꯟꯅꯔꯝꯃꯦ ꯑꯃ ꯑꯩꯒ ꯈꯪꯅꯕ ꯑꯃ ꯌꯥꯎꯕꯗꯣ ꯑꯩꯈꯣꯏ ꯑꯗꯣꯟ ꯅꯥꯀꯜꯂꯣꯝꯗꯒꯤ ꯑꯩꯈꯣꯏ ꯇꯝꯃꯤꯟꯅꯔꯦ ꯍꯥꯏꯕꯗꯣ
ꯑ ꯀꯩꯅꯣꯗꯨꯔꯣ ꯑꯣ ꯁꯣꯅꯥꯂꯤꯗꯨꯔꯣ
ꯑ ꯑꯥ ꯑꯗꯨ ꯑꯗꯨ ꯃ ꯃꯥ ꯇꯣꯂ ꯑ ꯃꯥ ꯃꯣꯏ ꯃꯃꯥꯟꯅꯕꯤ ꯑꯃꯒ ꯂꯥꯛꯃꯤꯟꯅꯔꯝꯕꯅꯦꯕ
ꯎꯝ ꯑꯣꯁꯤꯃꯥ ꯑꯣꯏꯔꯝꯒꯅꯤ ꯃꯥ ꯑꯣꯁꯤꯃꯥꯅ ꯈꯟꯕꯅꯤ
ꯎꯝ ꯀꯩ ꯂꯝꯝꯗꯩꯅꯣꯗꯤ ꯈꯪꯗꯅꯤ
ꯑꯁ ꯐ꯭ꯔꯥꯟꯁ ꯕꯥꯕꯦꯅ ꯑꯃ ꯆꯟꯈ꯭ꯔꯅꯤꯅ ꯐ꯭ꯔꯥꯟꯁ ꯃꯦꯁꯤꯒ ꯒꯣꯜ ꯃꯥꯟꯅꯗꯨ ꯃꯥꯜꯂꯦ ꯈꯟꯕꯗ
ꯃꯥꯟꯅꯔꯝꯃꯅꯤ ꯉꯁꯥꯏ ꯑꯃ ꯆꯟꯈ꯭ꯔꯕꯅꯤ ꯆꯞ ꯆꯞ ꯃꯥꯟꯅꯅ ꯂꯩꯕꯅꯤ ꯃꯕꯥꯏꯅꯤ
ꯎꯝ ꯃꯣꯔꯣꯛꯀꯣꯒ ꯇꯥꯒ꯭ꯔꯦ ꯐ꯭ꯔꯥꯟꯁ ꯀ ꯃꯣꯔꯣꯛꯀꯣꯒꯨ ꯑꯖ
ꯃꯣꯔꯣꯛꯀꯣꯖꯨ ꯉꯔꯥꯡ ꯊꯥꯖꯗꯅ ꯑꯍꯨꯝ ꯆꯟꯖꯜꯂꯛꯏꯅꯦ ꯐꯠꯆꯟꯖꯜꯂꯛ ꯑꯦꯅ ꯌꯥꯏꯅꯦ ꯃꯣꯏꯖꯨ ꯑꯩꯗꯤ ꯑꯃꯗꯨꯅ ꯍꯟꯇꯣꯛꯀꯗ꯭ꯔꯅ ꯈꯟꯕꯅꯤ ꯕꯣꯜꯁꯨ ꯃꯣꯏꯅ ꯑꯗꯨꯝ ꯄꯥꯏꯕꯅꯦꯕ ꯑꯗꯨꯗꯨꯒ ꯀꯩꯅꯣ ꯇꯧꯁꯤꯜꯂꯛꯄ ꯍꯥꯏꯇꯥꯔꯦ ꯂꯥꯁ ꯃꯤꯅꯤꯠ ꯀꯦ ꯑꯗꯨꯋꯥꯏꯗꯨꯗ ꯅꯩꯁꯜꯂꯛꯄꯅꯦꯕ ꯑꯃꯗꯨꯅ ꯀꯥꯎꯟꯇꯔ ꯀꯥꯎꯟꯇꯔ ꯇꯧꯁꯜꯂꯛꯄꯗꯨꯗ ꯆꯟꯈꯤꯕ ꯃꯥꯅꯤ ꯃꯊꯪ ꯃꯊꯩ ꯆꯟꯈ꯭ꯔꯦ ꯀꯩꯅꯣ ꯑꯗꯩꯗꯤ
ꯍꯣꯔꯦꯟ ꯑꯃꯨꯛ ꯕ꯭ꯔꯥꯖꯤꯜꯒ ꯅꯣꯔꯋꯦꯒ ꯂꯩꯕ
ꯑꯥ ꯑꯁ ꯑꯩꯗꯤ ꯇꯥꯡ ꯇꯔꯦꯠ ꯀꯦꯖꯤꯅ ꯃꯤꯍꯨꯟ ꯆꯣꯡꯉ ꯊꯃꯣꯏꯗꯤ ꯀꯥꯏꯔꯅꯤꯍꯦ
ꯇꯥꯡ ꯇꯔꯦꯠꯀꯤꯁꯦ ꯀꯥꯔꯗꯤ ꯀꯩꯅꯣꯒ ꯇꯥꯕ ꯌꯥꯏꯅꯦ ꯑ
ꯐ꯭ꯔꯥꯟꯁ ꯀꯔꯥ
ꯑ ꯐꯁꯀꯔꯤ ꯁꯦꯃꯤꯗ ꯇꯥꯗꯅ ꯐ꯭ꯔꯥꯟꯁꯀ ꯀꯩꯅꯣ ꯐ꯭ꯔꯥꯟꯁꯀ ꯀꯩꯅꯣ ꯀꯥꯔꯛꯑꯗꯤ ꯐ꯭ꯔꯥꯟꯁꯅ ꯀꯩꯅꯣ ꯀꯥꯈ꯭ꯔꯗꯤ ꯃꯣꯔꯣꯀꯣ ꯀꯥꯈ꯭ꯔꯗꯤ ꯁꯤꯃꯤ ꯆꯪꯈ꯭ꯔꯅꯤ ꯄꯥꯁꯦ ꯇꯥꯅꯤ ꯑꯗꯨꯒ ꯀꯅꯥꯒꯅꯣ ꯇꯥꯗꯣꯏ ꯁꯤ ꯑꯣꯏꯗꯔꯦ ꯎ ꯄꯨꯇ ꯉꯔ ꯇꯥꯗꯁꯤ ꯈꯪꯗꯅꯤ ꯀ ꯇꯗ ꯌꯨ ꯑꯦꯁ ꯑꯦ ꯌꯨ ꯑꯦꯁ ꯑꯦ ꯇꯥꯔꯛꯇꯣꯏꯔ ꯌꯨ ꯑꯦꯁ ꯑꯦ ꯀꯩꯅꯣꯒ ꯁꯥꯟꯅꯗꯣꯏꯗꯤ ꯌꯨ ꯑꯦꯁ ꯑꯦ ꯀꯥ ꯌꯨ ꯑꯦꯁ ꯑꯦ ꯇꯥꯔꯛꯄ ꯌꯥꯏ
ꯑꯣ ꯏꯁꯦꯁꯨꯣ ꯍꯩꯅꯤꯅꯦ ꯕꯦꯔꯥꯅꯤꯀꯣ ꯍꯟꯗꯛꯀꯤ ꯕꯣꯜꯁꯦꯥꯖ ꯊꯥꯖꯗꯕ ꯃꯤ ꯌꯥꯝ ꯆꯪꯅ ꯔꯍꯤꯁꯦ
ꯎꯝ
ꯅꯪꯗꯤ ꯀꯩꯅꯣ ꯁꯤꯒꯤꯗ ꯀꯔꯤ ꯀꯔꯤ ꯏꯁꯄꯤꯁꯦꯜ ꯕꯦꯜꯂꯣ ꯀꯩꯅꯣ ꯇꯧꯅꯤ ꯇꯧꯕ ꯑꯗꯨꯗꯤ ꯀꯃꯥꯏꯅ ꯇꯧꯔꯒꯦ ꯑꯗꯨꯕꯣ ꯆꯟ ꯀꯩꯒꯨꯝ ꯇꯧꯗꯥꯏꯅꯦ
ꯆꯪꯈ꯭ꯔꯦ ꯀꯩꯅꯣꯗ ꯀꯩꯅꯣ ꯁꯦꯁꯟ ꯍꯧꯅꯤꯦ ꯍꯥꯏ ꯎꯝ ꯖꯨꯂꯥꯏ ꯑꯗ ꯍꯟꯗꯛ ꯂꯥꯁ ꯋꯤꯛꯇ ꯍꯟꯗꯛ ꯊꯥꯁꯤ ꯂꯥꯁ ꯋꯤꯛꯇ ꯁꯤꯖꯤꯟꯅꯍꯧꯅꯦ
ꯑꯣ
ꯀ ꯑꯗꯨꯗ ꯀꯥꯟꯗꯅꯤ ꯇꯧꯋꯁ ꯀꯥꯕꯩ ꯌꯥꯝ ꯀꯟꯅꯗꯤ ꯀꯥ ꯍꯞꯇꯥ ꯑꯗ ꯑꯍꯨꯝ ꯃ ꯑꯍꯨꯝ ꯃꯩꯔꯛꯀꯒꯗ꯭ꯔꯥ ꯀꯥ ꯑꯗꯨ ꯃꯥ
ꯇꯧꯍꯧꯔꯣ ꯃꯇꯥꯡ ꯆꯥꯀꯥꯟꯗꯨꯗ ꯍꯌꯦꯡ ꯊꯕꯛ ꯑꯃ ꯀꯩ ꯑꯃ ꯀꯧꯔꯛꯄꯗ ꯐꯠꯍꯧ ꯆꯪꯍꯧꯅꯕ ꯏꯁꯄꯤꯁꯦꯜ ꯕꯦꯠꯇꯤ ꯌꯥꯝ ꯀꯟꯅ ꯇꯧꯅꯗ꯭ꯔꯤꯕꯁꯨ ꯃꯥꯜꯂꯦ
ꯁꯣꯁꯦꯜ ꯋꯦꯜꯐꯤꯌꯥꯔꯒꯤ ꯈꯪꯗꯦ ꯃꯣꯏ ꯍꯥꯏꯕꯗꯤ ꯁꯣꯁꯦꯜ ꯋꯦꯜꯐꯤꯌꯥꯔꯒꯤ ꯊꯕꯛꯀꯨꯝꯕ ꯂꯥꯛꯄꯁꯦ ꯊꯥꯖꯤꯟꯕ ꯌꯥꯅꯤꯦ ꯍꯥꯏ ꯏꯁꯄꯤꯁꯦꯜ ꯕꯦꯠ ꯕꯦꯠ ꯀꯝꯕꯨꯣꯖꯤꯟꯗ
ꯑꯣ ꯈꯪꯗꯦꯅꯦ ꯊꯕꯛ ꯏꯟꯈꯥꯡꯁꯦ ꯍꯧꯖꯤꯛꯇꯤ ꯇꯧꯍꯧꯗ꯭ꯔꯗꯤ
ꯈꯣꯏꯁꯤꯦ ꯈꯣꯏꯁꯤꯁꯨ ꯁ꯭ꯀꯨꯜꯕꯨꯗꯤ ꯃꯣꯏ ꯄꯣꯂꯣꯞ ꯀꯐꯝꯗꯨꯗꯤ ꯌꯥꯗꯦ
ꯀꯌꯥ ꯍꯨ ꯐꯪꯒꯌꯥ
ꯇꯔꯥ ꯇꯔꯥꯗꯪ ꯁꯥꯏꯌꯦ ꯑꯗꯨꯒ ꯆꯍꯤ ꯑꯨꯝꯒꯤ ꯊꯥꯒꯤ ꯑꯣꯏꯅ ꯄꯤꯗꯕ ꯇꯔꯥ ꯇꯔꯥ ꯐꯪꯉꯒ ꯊꯥꯒꯤ ꯇꯔꯥ ꯇꯔꯥ ꯁꯥꯔꯒ ꯆꯍꯤ ꯑꯃꯒꯤ ꯌꯦꯛꯂꯛꯄ ꯂꯨꯄꯥ ꯂꯥꯛ ꯑꯃ ꯍꯦꯟꯅ ꯄꯤꯕ ꯑꯗꯨꯃꯥꯏꯅ ꯍꯥꯏꯗꯤ ꯊꯥ ꯊꯥꯒꯤ ꯄꯤꯗꯕꯤꯗ ꯆꯍꯤ ꯑꯃ ꯄꯨꯟꯟꯅ ꯂꯥꯛꯄꯤꯕ ꯀꯩꯅꯣꯅꯦꯅꯦ ꯄꯨꯔꯥ ꯃꯔꯨꯞ ꯃꯔꯨꯞ ꯌꯥꯎꯕꯒꯨꯝꯕꯅꯦꯅꯦ
ꯑꯗꯨ ꯑꯁ ꯈꯥꯒꯠꯄꯤꯔꯗꯤ ꯈꯥꯒꯠꯄꯤꯔꯒ ꯈꯥꯒꯠ ꯀꯛꯑꯗꯤ ꯐꯗꯧꯅꯤꯅꯦ ꯍꯥꯏꯗꯤ ꯆꯠꯊꯣꯛ ꯆꯠꯁꯤꯟꯒꯤ ꯕꯔꯥꯡꯒ ꯍꯥꯏꯕ ꯑꯃꯁꯨ ꯂꯩ
ꯑꯗꯣ ꯑꯗꯨꯅꯗꯤ ꯑꯃꯨꯛ ꯄꯩꯁꯥꯗꯣ ꯃꯄꯨꯡ ꯑꯣꯏꯅ ꯐꯪꯉ ꯁꯤꯖꯤꯟꯅꯕ ꯁꯤꯖꯤꯟꯅꯕ ꯑꯃꯗ ꯁꯤꯟꯅꯕ ꯑ ꯐꯕ ꯇ ꯊꯪ ꯑ
ꯑꯗꯣ ꯃꯣꯏ ꯀꯩꯅꯣꯗꯤ ꯍꯥꯏꯗꯤ ꯑ ꯀꯩ ꯁ꯭ꯀꯨꯜꯗꯅꯣꯕ ꯃꯣꯏ ꯄꯨꯏꯗꯣ
ꯈꯨꯔꯥꯏꯗ ꯍꯥꯏꯌꯦ ꯈꯨꯔꯥꯏꯗ ꯁ꯭ꯀꯨꯜ ꯑꯃ ꯑꯦꯗꯦꯠ ꯑꯦꯗꯤꯠ ꯀꯦꯔ ꯀꯩꯅꯣꯃ ꯁ꯭ꯀꯨꯜ ꯑꯃ ꯂꯩ ꯑꯦꯗꯤꯠ ꯀꯔꯒ ꯀꯩꯒꯤꯩꯅꯣꯃꯗꯣ ꯑꯗ ꯄꯒꯅꯤ
ꯑꯣ ꯀꯔꯤ ꯍꯥꯏꯗꯤ ꯀ꯭ꯂꯥꯁ ꯀꯌꯥ ꯀꯌꯥ ꯇꯥꯏꯅꯣꯕ
ꯑꯉꯥꯡꯅꯤꯗ ꯑꯉꯥꯡ ꯀ꯭ꯂꯥꯁ ꯀ ꯃꯆꯥ ꯁꯤꯛꯁ ꯁꯚꯦꯟ ꯀꯩꯅꯣ ꯉꯥꯛꯇꯅꯦ ꯑꯗꯨꯒ ꯑꯣꯏꯕꯇꯅꯦꯕ
ꯌꯥꯝ ꯅꯣꯔꯃꯦꯜ ꯑꯣꯏꯕ ꯅ ꯇꯣ ꯀꯩꯅꯣ ꯇꯧꯕꯁꯤꯡꯗꯣ ꯑꯗꯨ ꯇꯧꯔ ꯁꯦꯟꯅꯔꯒ ꯀꯩ ꯀꯩ ꯂꯩ ꯃꯌꯦꯛ ꯆꯠꯅꯕ ꯇꯣꯡꯉꯅꯤ ꯊ
ꯑꯣ
ꯃꯣꯏ ꯐꯥꯔꯁ ꯁꯦꯃꯤꯁꯇꯔ ꯂꯣꯏꯔꯒ ꯁꯤꯒꯤ ꯃꯦꯗꯤꯀꯦꯜ ꯆꯖꯤꯒꯦ ꯐꯥꯔꯁ ꯁꯦꯃꯤꯁꯇꯔ ꯂꯣꯏꯔꯒ ꯀꯩꯅꯣ ꯇꯧꯋꯦ ꯍꯥꯏ ꯀ꯭ꯂꯤꯅꯤꯛ ꯊꯧꯕꯥꯜꯗ ꯀ꯭ꯂꯤꯅꯤꯛ ꯂꯩ ꯍꯥꯏ ꯑꯇꯣꯄꯝ ꯑꯇꯣꯄꯝ ꯌꯧꯔꯝꯗꯥꯏꯗꯔ ꯀꯩꯅꯣ ꯀ꯭ꯂꯤꯅꯤꯛ ꯂꯩ ꯌꯥ ꯑꯗꯨꯗ ꯐꯥꯔ ꯁꯤꯃꯤ ꯆꯠꯂꯨꯔ ꯑꯗꯨꯝ ꯀ꯭ꯂꯤꯅꯤꯛꯇ ꯄꯨ ꯌꯥꯏ ꯍꯥꯏꯕ ꯑꯗꯨꯒ
ꯎꯝ
ꯑꯉꯥꯡ ꯑꯃ ꯑꯉꯥꯡ ꯑꯃ ꯁꯦꯟꯅꯕꯗ ꯂꯨꯄꯥ ꯂꯤꯁꯤꯡ ꯇꯔꯨꯛꯅꯦꯕ ꯍꯥꯏ ꯑꯗꯨꯝ ꯄꯨꯡ ꯑꯃ ꯄꯨꯡ ꯑꯃ ꯍꯥꯏꯔꯦ ꯄꯨꯡ ꯑꯃ ꯑꯅꯤꯃꯨꯛꯇꯅꯤ ꯁꯦꯡꯟꯅꯗꯣꯏꯁꯦ ꯑꯗꯨꯒ ꯑꯩꯅ ꯑꯉꯥꯡ ꯁꯦꯟꯅꯔꯤꯉꯩ ꯅꯣꯡꯃꯗ ꯑꯉꯥꯡ ꯑꯍꯨꯝ ꯁꯦꯟꯅꯔꯦ ꯂꯨꯄꯥ ꯂꯤꯁꯤꯡ ꯇꯔꯥꯅꯤꯄꯥꯥ ꯊꯥꯗ ꯑꯗꯨꯃꯥꯏꯅ ꯇꯧꯋꯦ ꯍꯥꯏ
ꯑꯣ
ꯑꯉꯥꯡ ꯃꯣꯏ ꯂꯩꯗꯅ ꯈꯔ ꯈꯔ ꯀꯩꯅꯣ ꯑꯦ ꯅꯣꯔꯃꯦꯜ ꯑꯣꯏꯕ ꯀꯩꯅꯣꯁꯤꯡ ꯊꯥꯔꯛꯇꯣꯏꯅꯦ ꯀ꯭ꯂꯤꯅꯤꯛꯇ ꯑꯗꯨꯒ ꯀꯩꯅꯣ ꯇꯧꯍꯟꯗꯣꯏꯅꯦꯕ ꯏꯗꯨꯀꯦꯁꯟ ꯀꯩꯅꯣ ꯇꯥꯛꯄꯤ ꯀꯩꯅꯣ ꯇꯥꯛꯇꯣꯏꯅꯦꯕ ꯑ
ꯐꯩꯅꯤ ꯑꯗꯨꯗ
ꯑ
ꯑꯗꯨꯃꯥꯏꯅ ꯑꯁ ꯈꯪꯗꯦꯗ ꯑꯩꯁꯨ ꯑꯗꯨꯃꯥꯏꯅ ꯑꯃ ꯇꯧꯁꯜꯂꯁꯤꯔ ꯈꯪꯗꯦꯅꯦ ꯋꯥꯈꯜꯁꯦ ꯆꯔꯥꯡꯅ ꯂꯩꯌꯦꯦ ꯇꯇꯩ
ꯈꯨꯣꯏꯁꯥꯏ ꯑꯣꯏꯒꯦ ꯈꯨꯠꯁꯥꯏ ꯃꯅꯥꯎꯄꯥꯁꯤꯁꯨ ꯈꯔ ꯀꯩꯅꯣ ꯇꯧꯋꯦꯕ ꯑꯩ ꯈꯔ ꯀꯩ ꯍꯥꯏꯅꯤ ꯃꯥꯁꯦ ꯑꯉꯥꯡ ꯑꯣꯏꯔꯤꯉꯩꯗ ꯌꯥꯡ ꯆꯤꯡꯈꯤꯕꯒꯤ ꯈꯔ ꯋꯥꯈꯜ ꯀꯩ ꯕꯨꯙꯤ ꯈꯔ ꯀꯩꯅꯣ ꯇꯧꯋꯦꯕ ꯕ꯭ꯔꯦꯟꯗꯣ ꯑꯗꯨꯒ ꯑꯃꯨꯛ ꯑꯃꯨꯛ ꯆꯦꯛ ꯉꯨ ꯆꯦꯛ ꯒꯧꯍꯥꯇꯤꯗ ꯆꯦꯛ ꯆꯠꯂꯤ ꯑꯗꯨꯒ ꯁꯦꯛ ꯁꯛꯄꯁꯤꯗ ꯑꯗꯨꯝ ꯑꯥꯗ ꯑꯗꯨꯝ ꯏꯁꯄꯤꯁꯦꯜ ꯏꯗꯨꯀꯦꯁꯟ ꯑꯣꯖꯥ ꯑꯃ ꯅꯦꯛꯑꯦ ꯑꯗꯨꯒ ꯇꯧꯍꯜꯂꯦꯕ ꯎ ꯅꯣꯡꯗ ꯃꯣꯏꯗꯨꯅ ꯅꯣꯡꯃꯗ ꯑꯣꯏꯕꯅꯦ ꯃꯥꯏ ꯃꯇꯝ ꯈꯔꯒꯤꯅꯤꯅ ꯅꯣꯡꯗ ꯆꯥꯝꯃꯉꯥ ꯆꯥꯝꯃꯉꯥꯔꯣ ꯄꯨꯡ ꯑꯃꯃꯨꯛꯇꯅꯤꯗ
ꯑꯣ ꯂꯅꯨꯡꯥꯏ
ꯆꯥꯝꯃꯉꯥ ꯆꯥꯝꯃꯉꯥ ꯄꯨꯡ ꯑꯃꯃꯨꯛꯇ ꯑꯣꯏꯗꯤ ꯌꯥꯏꯗ ꯍꯥꯏꯗꯤ ꯆꯉ ꯆꯣ ꯃꯥ ꯅꯣꯡꯃꯗ ꯑꯉꯥꯡ ꯑꯍꯨꯝ ꯃꯔꯤꯃꯨꯛ ꯁꯦꯟꯅꯔꯝꯃꯗꯤ ꯑꯗꯨꯝ ꯄꯨꯡ ꯃꯔꯤꯃꯨꯛ ꯀꯥꯏꯊꯣꯛꯑꯒ ꯑꯗꯨꯝ ꯅꯣꯡꯃꯒꯤ ꯂꯤꯁꯤꯡ ꯑꯅꯤ ꯑꯅꯤꯗꯤ ꯑꯗꯨꯝ ꯐꯪꯅꯤ
ꯈꯪꯅꯤ ꯂꯤꯁꯤꯡ ꯑꯅꯤ ꯑꯍꯨꯝ ꯑꯅꯤ ꯑꯍꯨꯝ
ꯎꯝ ꯊꯕꯛꯁꯨ ꯍꯧꯖꯤꯛꯇꯤ ꯀꯧꯅꯔꯛꯑꯅꯤꯅꯦ ꯑꯗꯨꯒꯤ
ꯀꯨꯝꯂꯥꯅꯤꯦ
ꯈꯤꯇꯪꯗꯤ ꯋꯥꯠꯈꯤꯗꯧ ꯃꯥꯜꯂꯦ ꯑꯩꯈꯣꯏ ꯃꯅꯤꯄꯨꯔꯁꯤꯗꯗꯤ
ꯈꯖꯤ ꯋꯥꯠꯄ ꯌꯥꯝ ꯀꯟꯅ ꯋꯥꯠꯇ ꯃꯥꯟꯗ꯭ꯔꯦ
ꯆꯍꯤ ꯑꯅꯤ ꯑꯍꯨꯝ ꯁꯨꯃꯥꯏꯅ ꯂꯩꯈꯤꯗꯧ ꯃꯥꯜꯂꯦꯕ
ꯎꯝ ꯅꯔꯁꯨ ꯁꯥꯔꯇꯤꯐꯤꯀꯦꯠꯇꯣ ꯄꯥꯏꯔ ꯂꯩꯔꯨꯔꯗꯤ ꯍꯦꯡꯋꯥꯏ ꯊꯕꯛꯗ ꯃꯒꯛꯇꯔꯁꯈ꯭ꯅꯦ
ꯎꯝ
ꯑꯩꯏꯁ ꯑꯩꯈꯣꯏꯁꯨ ꯑꯣꯏꯗꯤ ꯄꯥꯏ ꯂꯩꯔꯝꯃꯤꯅꯦ ꯃꯣꯏꯗꯤ ꯍꯧꯖꯤꯛ ꯀꯧꯔꯛꯑꯗꯤ ꯑꯗꯨꯝ ꯆꯪꯈꯤꯕꯒꯤ ꯐ
ꯐꯠꯇꯣ ꯆꯪ ꯑꯗꯨꯗꯨꯅ
ꯎꯝ
ꯑꯃꯨꯛꯇꯪ ꯀꯧꯔꯛꯈꯤꯕ ꯍꯥꯏꯁꯦ ꯑꯗꯨꯝ ꯀꯧꯔꯛꯑꯗꯕꯅꯤꯅꯤ